ꯍꯜꯂꯣ
ꯍꯜꯂꯣ ꯇꯥꯕ꯭ꯔꯣ
ꯇꯥꯏꯌꯦ ꯇꯥꯏꯌꯦ
ꯑꯣ ꯇꯥꯔꯦ ꯇꯥꯔꯦ
ꯀꯩꯗꯧꯔꯝꯃꯤꯅꯣ
ꯑꯥ ꯋꯥꯛꯀꯤꯡ ꯍꯜꯂꯛꯄꯗ ꯉꯥꯏꯔꯤ
ꯀꯥꯏ ꯀꯥꯏꯗ ꯋꯥꯀꯤꯡ ꯆꯠꯂꯨꯒꯦ
ꯑꯗꯨꯝ ꯀꯩꯅꯣ ꯃꯅꯨꯡꯗ ꯀꯦꯝꯄꯁ ꯃꯅꯨꯡꯗ ꯆꯠꯄꯅꯤꯗ
ꯎꯝ ꯀꯩꯀꯩ ꯆꯥꯛ ꯏꯟꯖꯥꯡ ꯑꯃꯨꯛ ꯊꯣꯡꯗ꯭ꯔꯣꯕ ꯅꯨꯃꯤꯗꯥꯡ ꯇꯥꯔꯃꯤꯅ
ꯉꯁꯤꯗꯤ ꯌꯦꯔꯨꯝ ꯑꯣꯏꯅ ꯊꯣꯡꯉꯅꯤ
ꯑꯍꯥꯎꯕꯅꯤꯅꯦ
ꯑꯈꯣꯏ ꯁꯤꯗ ꯂꯩꯃꯤꯟꯅꯕ ꯑꯉꯥꯡ ꯑꯃ ꯃꯥꯅ ꯊꯣꯡꯕ ꯌꯦꯔꯨꯝꯗꯨꯝ ꯍꯥꯎꯕ ꯑꯗꯨꯒꯤ ꯃꯥ ꯊꯪꯍꯟꯗꯣꯏꯅꯦ ꯉꯁꯤꯗꯤ
ꯑꯣ
ꯅꯣꯏꯒꯤꯗꯤ ꯆꯥꯛ ꯌꯦꯟꯁꯥꯡ ꯊꯣꯡꯉꯕꯣ ꯑꯥ
ꯑꯩꯒꯤꯗꯤ ꯑꯩꯈꯣꯏ ꯃꯃꯥ ꯊꯣꯡꯉꯝꯃꯅꯤ ꯑꯈꯣꯏꯒꯤ ꯅꯪ ꯂꯩꯃꯤꯟꯅꯩꯗꯨ ꯄꯦꯁꯅꯦ ꯄꯤꯁꯅꯦ ꯌꯣꯒꯅꯦ ꯂꯣꯏ ꯄꯨꯜꯂꯦ
ꯑꯥ ꯄꯨꯜꯂꯦ
ꯎꯝ
ꯑꯗꯨ ꯑꯈꯣꯏ ꯍꯧꯖꯤꯛ ꯍꯧꯖꯤꯛ ꯄꯨꯜꯂꯤꯁꯤꯡꯁꯤꯗꯤ ꯀꯦꯁ ꯌꯣꯒ ꯂꯧꯕ ꯌꯥꯎꯗꯦꯗ ꯑꯇꯣꯞꯄ ꯑꯇꯣꯞꯄ ꯗꯤꯄꯥꯔꯠꯃꯦꯟꯒꯤ ꯁꯥꯇ꯭ꯔꯗꯤ ꯑꯣꯏꯔꯒ ꯃꯍꯨꯠꯇ ꯂꯩꯕ ꯑꯣꯏꯗꯣꯏꯕ
ꯑꯣ ꯑꯣ
ꯋꯥꯔꯗꯦꯟꯅꯗꯤ ꯈꯪꯄꯣꯠꯇꯦꯀꯣ ꯋꯥꯔꯗꯦꯟꯗꯤ ꯅꯤꯌꯣꯝ ꯆꯨꯝꯅ ꯆꯠꯂꯦ ꯂꯩꯅꯤ ꯑꯈꯣꯏ ꯃꯅꯨꯡꯗ
ꯈꯪꯗꯦ ꯍꯥꯏꯗꯤ ꯀꯩ ꯀꯃꯥꯏꯅ
ꯍꯥꯏꯗꯤ ꯑꯥ ꯀꯦ ꯀꯦꯌꯔ ꯇꯦꯀꯔꯒꯗꯤ ꯁꯥꯟꯅꯔꯒ ꯍꯥꯏꯅꯔꯒ ꯂꯩꯕꯅꯦꯕ
ꯑꯥ
ꯋꯥꯔꯗꯦꯟꯗꯗꯤ ꯑꯗꯨꯝ ꯌꯣꯒꯒ ꯄꯦꯁꯀꯤ ꯃꯍꯨꯠꯇ ꯂꯩꯕꯅꯤꯅ ꯌꯣꯒꯒꯤ ꯁꯥꯇ꯭ꯔꯅꯦ ꯄꯦꯁꯀꯤ ꯁꯥꯇ꯭ꯔꯅꯦ ꯍꯥꯏꯔꯒ ꯂꯩꯕꯤꯗꯣ
ꯎꯝ ꯗꯨ ꯀꯩꯅꯣꯗ ꯍꯥꯏꯔꯁꯨ ꯀꯩꯅꯣꯗꯣ ꯍꯥꯏꯗ꯭ꯔꯁꯨ ꯈꯪꯉꯣꯏꯗ꯭ꯔꯣ ꯎꯝ ꯈꯪꯉꯣꯏꯗ ꯍꯥꯏꯗꯣꯛꯇ꯭ꯔꯁꯨ
ꯑꯃꯨꯛ ꯑꯃꯨꯛ ꯀꯩꯅꯣ ꯇꯧꯕ ꯂꯥꯛꯑꯦ ꯊꯤꯒꯠꯄ ꯂꯥꯛꯑꯦ ꯑꯗꯨꯗ
ꯃꯤꯡ ꯀꯩ ꯀꯧꯏ ꯍꯥꯏꯔ ꯈꯨꯗꯛꯇ ꯍꯪꯉꯛꯄ ꯀꯥꯟꯗ ꯁꯣꯏꯈꯤꯕ ꯌꯥꯎꯋꯤꯗꯅ
ꯎꯝ
ꯃꯤꯡꯁꯨ ꯂꯣꯠꯇꯣꯏꯅꯤ ꯗꯤꯄꯥꯔꯠꯃꯦꯟꯁꯨ ꯂꯣꯠꯇꯅꯤ ꯁꯣꯏꯅꯤ ꯁꯣꯏꯈꯤꯗꯣꯏꯅꯣ ꯅ ꯇꯩꯅ ꯍꯥꯏꯕ ꯌꯥꯎꯕꯗꯣ
ꯑꯥ ꯑꯩꯈꯣꯏꯗꯤ ꯑꯗꯨꯝ ꯃꯔꯗꯤ ꯂꯩꯇ꯭ꯔꯦ
ꯑꯩꯈꯣꯏ ꯅꯨꯄꯤꯒꯤꯗꯤ ꯈꯔ ꯆꯦꯛꯁꯤꯟꯕꯅꯤꯅ ꯑꯗꯨꯝꯕ ꯈꯔ ꯂꯩꯕ
ꯅꯣꯏꯒꯤꯗꯤ ꯀꯩꯀꯩ ꯏꯟꯁꯥꯡ ꯊꯣꯡꯗꯔꯕ
ꯈꯪꯗꯦ ꯑꯩꯈꯣꯏ ꯃꯥ ꯇꯣꯡꯉꯝꯃꯅꯤ
ꯑꯩꯈꯣꯏꯁꯨ ꯏꯟꯖꯥꯡ ꯅꯥꯄꯤ ꯑꯃꯨꯛ ꯂꯩꯕꯊꯔꯦ ꯑꯗꯨꯗꯩ ꯌꯦꯔꯨꯝꯗꯒꯤ ꯂꯩꯇꯗꯅ
ꯀꯔꯤ ꯀꯔꯤ ꯂꯩꯊꯔꯕ
ꯌꯦꯔꯨꯝ ꯌꯦꯔꯨꯝ ꯂꯩꯔꯛꯑꯦ ꯑꯥꯂꯨ ꯂꯩꯔꯛꯑꯦ ꯑꯦ ꯈꯥꯃꯦꯟ ꯁꯤꯟꯕ ꯂꯩꯔꯛ ꯑꯦ ꯑꯗꯩꯗꯤ ꯃꯆꯜ ꯃꯔꯨ ꯃꯔꯥꯡ ꯈꯔ ꯂꯩꯁꯤꯜꯂꯛꯑꯦ
ꯍꯌꯦꯡꯇ ꯉꯥꯏꯔꯦꯅꯦ ꯑꯦꯁꯄꯤ ꯇꯧꯗꯦ
ꯍꯌꯦꯡꯗ ꯉꯥꯏꯔꯦ ꯑꯗꯨꯑꯣꯏꯁꯨ ꯑꯗꯨꯕꯨꯗꯤ ꯌꯥꯝ ꯂꯩꯁꯤꯜꯂꯛꯇꯦꯗ
ꯍꯥꯏꯒꯤꯕꯗꯤ ꯌꯥꯝꯕ ꯃꯥꯟ
ꯑꯦ ꯑꯂꯨꯅꯦ ꯈꯃꯦꯟ ꯑꯁꯤꯟꯕꯅꯦ ꯉꯁꯤ ꯊꯣꯡꯗꯣꯛꯈ꯭ꯔꯅꯤ ꯌꯦꯔꯨꯝꯒ ꯑꯗꯒꯤꯗꯤ ꯆꯝꯊꯣꯡ ꯉꯛꯅ ꯊꯣꯡꯉ ꯂꯣꯏꯔꯦ ꯀꯩꯅꯣ ꯑꯩꯈꯣꯏ ꯄꯨꯂꯞ ꯆꯥꯕꯅꯤꯅ ꯑꯗꯨꯝ ꯑꯗꯨꯝ ꯌꯥꯏꯗ ꯅꯨꯃꯤꯠ ꯍꯨꯝꯅꯤ ꯑꯗꯨ ꯑꯗꯨꯗ ꯑꯗꯨꯝ ꯂꯣꯏ ꯆꯦꯡꯗꯤ ꯌꯨꯝꯗꯒꯤ ꯌꯨꯝꯗꯒꯤ ꯄꯨꯅꯔꯛꯑꯦ
ꯎꯝ
ꯀꯩ ꯑꯩꯗꯤ ꯂꯝ ꯅꯥꯞꯄꯅꯦꯅ ꯃꯌꯥꯝ ꯃꯌꯥꯝ ꯄꯣꯔꯛꯄ ꯉꯝꯗꯦ ꯀꯦꯖꯤ ꯑꯍꯨꯝ ꯀꯦꯖꯤ ꯃꯉꯥ ꯀꯦꯖꯤ ꯃꯉꯥꯑꯃꯨꯛꯇꯤ ꯄꯨꯔꯛꯑꯦ ꯑꯗꯩ ꯍꯦꯟꯕꯗꯤ ꯉꯝꯗꯦ ꯈꯔ ꯅꯛꯄꯁꯤꯡꯁꯤꯅ ꯑꯃꯨꯛ
ꯅꯈꯣꯏꯔꯣꯝ ꯁꯥꯏꯠꯇꯒꯤ ꯑꯩꯈꯣꯏꯁꯨ ꯑꯃ ꯂꯩꯃꯤꯟꯅꯔꯝꯃꯦꯕ ꯆꯥꯛ ꯆꯥꯃꯤꯟꯅꯔꯝꯃꯦꯕꯀꯣ ꯑꯩꯈꯣꯏ ꯗꯤꯄꯥꯔꯠꯃꯦꯟꯒꯤ ꯎꯝ ꯑꯩꯈꯣꯏ ꯗꯤꯄꯥꯔꯠꯃꯦꯟꯒꯤ ꯑꯩꯈꯣꯏ ꯕꯦꯁꯄꯨꯗꯤ ꯄꯨꯜꯂꯦꯕ ꯁꯦꯅꯤꯌ꯭ꯔ ꯍꯥꯏꯇꯥꯔꯦ ꯃꯣꯏꯅ ꯑꯃ ꯍꯥꯟꯒꯤꯕꯒꯤꯀꯣ
ꯑꯥ
ꯃꯥꯗꯤ ꯕꯣꯔꯥ ꯕꯣꯔꯥꯅꯤ ꯄꯨꯔꯛꯏꯁꯦ ꯑꯃꯨꯛ ꯑꯃꯨꯛ ꯄꯨꯔꯛꯄꯗ ꯆꯦꯡꯖꯦ
ꯀꯔꯤ ꯂꯩꯕ꯭ꯔꯣ ꯃꯥꯒꯤ
ꯂꯩꯇꯦ ꯁꯨꯃꯥꯏ ꯇꯧꯋꯦ ꯅꯦꯍꯥ ꯒꯥꯔꯤ ꯂꯩꯇꯦꯕ ꯆꯦꯡꯁꯦ ꯃꯥꯅ ꯕꯁꯇ ꯍꯥꯄꯛꯇꯨꯏꯅꯦꯕ ꯕꯁꯇ ꯍꯥꯞꯄꯛꯑꯅꯤ ꯒꯥꯔꯤ ꯑꯗꯒꯤ ꯈꯔꯡ ꯕꯖꯥꯔꯕꯧ ꯆꯜꯂꯅꯤ ꯒꯥꯔꯤ ꯑꯃ ꯂꯧꯔꯒ ꯑꯩꯈꯣꯏꯅ ꯑꯗꯨ ꯑꯩꯈꯣꯏꯅ ꯑꯣꯏꯗꯣꯏꯕ
ꯑ ꯑꯩꯗꯤ ꯑꯃꯨꯛ ꯍꯣꯏ ꯑꯩꯈꯣꯏ ꯗꯗꯥꯍꯣꯏꯗꯤ ꯒꯥꯔꯤ ꯂꯩꯕꯅꯤꯅꯅꯦ ꯒꯥꯔꯤꯗ ꯑꯗꯨꯃꯥꯏ ꯑꯣꯛꯅꯩꯑꯕ ꯑꯩꯒꯤꯅ ꯑꯃꯨꯛ ꯒꯥꯔꯤ ꯂꯩꯇꯕꯅꯤꯅ ꯈꯣꯡꯅ ꯆꯪꯉꯛꯄꯗꯣ ꯃꯌꯥꯝ ꯃꯌꯥꯝ ꯄꯨꯕꯗꯣ ꯉꯝꯗꯕ ꯈꯨꯠꯅ ꯄꯨꯕꯗ ꯀꯦꯖꯤ ꯃꯉꯥꯐꯧꯗꯤ ꯉꯝꯕ
ꯑꯗꯨꯅꯤꯅ ꯀꯔꯤꯗ ꯄꯨꯔꯛꯀꯦ ꯍꯥꯏꯗꯣ ꯅꯣꯏꯗꯤ ꯑꯈꯣꯏꯐꯧ ꯋꯥꯏ‌ ꯍꯥꯏꯕ ꯆꯦꯡ ꯑꯁꯨꯃꯥꯏꯅ ꯑꯗꯨꯗꯅꯦ ꯑꯩꯈꯣꯏꯅ ꯃꯦꯠꯆ ꯑꯃꯨꯛ ꯑꯃꯨꯛ ꯂꯧꯅꯤꯡꯗꯤꯖꯦ ꯑꯇꯩ ꯅꯠꯇꯕ ꯁꯨꯃꯥꯏꯅ ꯑꯃꯨꯛ ꯑꯃꯨꯛ ꯇꯧꯕꯖꯤꯗꯤ ꯋꯥꯏꯑꯦꯕ ꯑꯗꯣ ꯔꯦꯟꯇ ꯂꯩꯔꯒꯅ ꯑꯃꯨꯛ ꯏꯟꯇ ꯂꯩꯔꯒꯅ ꯑꯃꯨꯛ ꯒ꯭ꯌꯥꯁ ꯂꯣꯏꯒꯤꯕꯒꯤ ꯑꯋꯥꯕꯖꯤꯗꯤ ꯏꯁ
ꯍꯣꯏꯅꯦ ꯑꯁ ꯁꯤꯂꯤꯟꯗ꯭ꯔ ꯂꯣꯏꯕꯒꯤ ꯁꯤꯂꯤꯟꯗ꯭ꯔ ꯑꯆꯧꯕꯗꯨꯅ ꯑꯣ ꯏꯇꯣꯝ ꯊꯣꯡꯉꯕꯨꯗꯤ ꯈꯔ ꯀꯨꯏ ꯆꯠꯂꯦ ꯑꯗꯨ ꯂꯣꯏꯔꯛꯄꯗꯗꯤ ꯕꯦꯔꯥ ꯀꯥꯏꯍꯦ
ꯑꯩꯅ ꯀꯩꯅꯣꯗ ꯀꯔꯤ ꯏꯂꯚꯦꯟꯒ ꯇꯨꯌꯦꯞꯀꯖꯨ ꯂꯩꯔꯝꯃꯦꯕꯀꯣ ꯑꯗꯨꯗꯗꯤ ꯁꯤꯂꯤꯟꯗ꯭ꯔ ꯑꯃꯅ ꯑꯗꯨꯝ ꯁꯤꯖꯤꯟꯅꯕ ꯀꯣꯟꯅꯩ ꯏꯂꯚꯦꯟꯒꯤ
ꯆꯍꯤ ꯑꯅꯤꯗꯣ
ꯆꯍꯤ ꯑꯅꯤꯗ ꯑꯃꯅ ꯑꯗꯨꯝ ꯀꯣꯟꯅꯩ
ꯑꯥꯏ ꯈꯩ ꯆꯥꯗ꯭ꯔꯕꯣ ꯅꯪꯗꯤ
ꯆꯥꯏꯌꯦ ꯆꯥꯏꯌꯦ ꯅꯠꯇꯦ ꯑꯩ ꯌꯥꯝꯅ ꯁꯨ ꯊꯣꯡꯗ꯭ꯔꯦ ꯏꯃꯥꯟꯅꯕꯩꯗ ꯈꯔ ꯑꯃꯨꯛ ꯆꯥ ꯀꯩꯅꯣ ꯑꯃꯨꯛ ꯈꯔ ꯇꯧ ꯌꯥꯝꯅꯁꯨ ꯊꯣꯡꯗꯕ
ꯆꯥꯛꯇꯤ ꯔꯥꯏꯁ ꯀꯨꯀ꯭ꯔꯗ ꯊꯣꯡꯒꯠꯄ꯭ꯔꯣ
ꯑꯥ ꯔꯥꯏꯖꯀꯨ ꯊꯣꯡꯗꯦ ꯑꯗꯨ ꯑꯗꯨ ꯊꯣꯡꯉꯦ ꯑꯗꯨꯝ ꯑꯗꯨꯒ ꯑꯆꯥ ꯑꯇꯞ ꯑꯆꯥꯎꯕꯗꯨꯅꯦ ꯍꯥꯏꯁꯦ ꯐꯤꯐꯇꯤꯟ ꯀꯦꯖꯤꯒꯤꯗꯣ ꯑꯗꯨꯒ ꯀꯩꯅꯣꯗꯤ ꯍꯥꯏꯗꯤ ꯄꯥꯛ ꯄꯥꯛꯁꯨ ꯂꯩꯇꯦꯕ ꯏꯂꯚꯦꯟ ꯇꯨꯋꯦꯜꯞꯅꯤꯅꯀꯣ ꯑꯩꯈꯣꯏꯒꯤ ꯌꯨꯝꯗꯨꯁꯨ ꯑꯗꯨꯝ ꯂꯥ ꯆꯠꯂꯦꯕ ꯇꯣꯏꯅ
ꯑ
ꯑꯗꯨꯒ ꯑꯗꯨꯝ ꯑꯩꯈꯣꯏ ꯍꯧꯖꯤꯛ ꯍꯥꯎ ꯑꯦꯝ ꯌꯨꯗ ꯍꯣꯁꯇꯦꯜ ꯂꯩ ꯁꯨꯃꯥꯏꯅ ꯂꯩꯕ ꯑꯣꯏꯇꯦꯕ
ꯑꯥ
ꯑꯗꯨꯒ ꯒ꯭ꯔꯦꯖꯨꯦꯁꯟꯗꯗꯤ ꯑꯅꯤꯔꯛ ꯑꯍꯨꯝ ꯁꯤꯟꯈꯤꯕ ꯃꯥꯂꯦ
ꯑꯁ ꯑꯩꯈꯣꯏ ꯒ꯭ꯔꯦꯖꯨꯌꯦꯁꯟꯗꯗꯤ ꯑꯩꯈꯣꯏ ꯑꯍꯨꯝ ꯂꯩꯃꯤꯟꯅꯩꯌꯦ ꯑꯗꯨꯅ ꯐꯖꯅ ꯁꯤꯖꯤꯟꯅꯈꯤ ꯃꯥꯜꯂꯦ ꯀꯩꯅꯣ ꯁꯤꯂꯤꯟꯗꯔ ꯊꯥꯡꯕꯩ ꯈꯨꯂꯨꯝꯅꯣ ꯈꯨ꯭ꯡꯗ ꯄ ꯂꯦꯕ ꯑꯁ ꯈꯣꯍꯅꯤꯀꯣ ꯂꯝꯕꯤꯗ ꯊꯥꯡꯒꯤꯗꯨꯅ ꯈꯔ ꯑꯃꯨꯛ ꯐꯩꯌꯦ ꯊꯥꯛ ꯊꯥꯛ ꯀꯥꯔꯛꯄꯗꯣ ꯑꯁ
ꯑꯝ
ꯍꯥꯏꯗꯤ ꯄꯤꯛꯀꯞ ꯄꯤꯛꯒꯗ ꯁꯤꯒꯦ ꯇꯧ ꯌꯥꯝ ꯊꯤꯠ ꯂꯧꯃꯦ ꯍꯥꯏꯕ ꯏꯜꯂꯒꯅ ꯃꯈꯣꯟꯁꯦ ꯌꯥꯝ ꯍꯧꯕ ꯁꯤꯂꯤꯟꯗꯔꯗꯣ
ꯏꯒ ꯑꯗꯨꯒꯤꯗꯤ ꯁꯥꯏꯀꯜꯗ ꯄꯨꯔꯛꯖꯈꯤꯕꯔꯦ ꯁꯟꯗꯦ ꯁꯥꯏꯀꯜꯗ ꯍꯥꯕꯒ ꯏꯜ
ꯑꯩꯈꯣꯏ ꯑꯗꯨ ꯃꯇꯝ ꯁꯥꯏꯀꯜꯁꯨ ꯂꯩꯇꯦ ꯒꯥꯔꯤ ꯃꯆꯥꯁꯨ ꯑꯝꯇ ꯂꯩꯇꯦ
ꯖꯥꯔ ꯍꯥꯏꯔꯦ ꯖꯥꯔ ꯏꯁꯤꯡ ꯍꯥꯏꯔꯦ ꯊꯨꯡ ꯊꯨ ꯂꯣꯏ ꯑꯁ ꯋꯥ
ꯏ ꯆ ꯏꯁꯤꯗꯨꯣ ꯁꯤꯗꯅ ꯑꯃꯨꯛꯀ ꯃꯐꯝ ꯃꯐꯝꯗ ꯊꯤꯜꯂꯛꯄꯅꯤꯅ ꯅꯨꯡꯉꯥꯏꯔꯦ
ꯅꯣꯏꯁꯨ ꯅꯣꯏ ꯅꯣꯏ ꯅꯣꯏ ꯏ ꯊꯤ ꯂꯥꯛꯄ꯭ꯔꯣ
ꯑꯗꯨꯝ ꯒꯥꯔꯤ ꯄꯨꯂꯞ ꯄꯨꯂꯞꯀꯤ ꯑꯣꯏꯅ ꯌꯥꯎꯔꯛꯏꯗꯨꯗꯤ
ꯎꯝ ꯑꯩꯈꯣꯏꯒꯤꯗꯤ ꯑꯩꯈꯣꯏꯗꯤ ꯀꯩꯅꯣ ꯇꯧꯋꯦ ꯎꯝ ꯈꯪꯉꯦ ꯑꯩꯈꯣꯏꯗꯤ ꯑꯗꯨꯃꯥꯏꯅ ꯂꯧꯕꯗꯣ ꯄꯩꯁꯥ ꯌꯥꯝꯃꯤꯃꯦꯅ ꯂꯨꯄꯥ ꯌꯥꯡꯈꯩ ꯑꯣꯏꯗꯣꯏꯅ ꯣꯏ ꯃꯄꯥꯟ ꯊꯣꯛꯑꯒ ꯂꯨꯄꯥ ꯀꯨꯟꯒꯤ ꯍꯥꯟꯅꯦꯕ
ꯑꯥ ꯑꯩꯈꯣꯏ ꯗꯗꯥ ꯍꯧꯣꯏꯖꯤꯛ ꯑꯗꯨꯃꯥꯏꯅ ꯍꯥꯏꯌꯦ ꯂꯨꯄꯥ ꯀꯨꯟꯒꯤ ꯍꯥꯜꯂꯦꯅ
ꯏꯁꯤꯡꯖꯥ ꯑꯍꯨꯝ ꯃꯔꯤ ꯄꯨꯊꯣꯛꯑꯅꯤ ꯄꯨꯂꯞ ꯑꯗꯨꯗꯤ ꯂꯨꯄꯥ ꯌꯥꯡꯈꯩꯗꯨꯅ ꯃꯌꯥꯝ ꯁꯤꯖꯤꯟꯅꯕ ꯌꯥꯏꯗ ꯑꯗꯨꯒ ꯃꯜꯂꯛꯑꯀꯥꯟꯗ ꯑꯩꯈꯣꯏꯅ ꯇꯧꯔꯤꯁꯦ ꯖꯥꯔꯗꯣ ꯃꯥꯥꯟꯁꯤꯜꯂꯒ ꯑꯍꯟꯕ ꯑꯃꯃꯨꯛ ꯇ‌ꯣꯛ ꯁꯤꯟꯗ‌ꯣꯛꯀꯅꯤ ꯃꯟꯕ ꯍꯥꯏ ꯃꯌꯥꯝ ꯃꯜꯂꯗꯤ ꯃꯣꯏ ꯌꯥꯗꯦꯕꯀꯣ ꯍꯥꯏꯗꯤ ꯈꯔ ꯂꯩꯗꯅ ꯈꯔ ꯈꯔ ꯀꯩꯅꯣ ꯇꯧꯁꯤꯜꯂꯛꯑꯒꯅ ꯑꯃꯨꯛ ꯇꯛ ꯁꯤꯟꯗꯣꯛꯀꯅꯦꯕ ꯑꯗꯨꯒ ꯑꯃꯨꯛ ꯑꯗꯨꯃꯥꯏꯅ ꯂꯨꯄꯥ ꯀꯨꯟ ꯑꯗꯨꯅ ꯐꯩ
ꯑꯗꯨꯃꯥꯏ ꯍꯥꯏꯅꯩ ꯑꯩꯈꯣꯏꯒꯤꯅ ꯑꯃꯨꯛ ꯒꯥꯔꯤ ꯃꯆꯥꯗꯣ ꯂꯩꯇꯕꯅꯤꯅꯅ‌ꯦ ꯑꯗꯨꯝ ꯄꯨꯔꯛꯄꯗ ꯑꯗꯨ ꯂꯧꯕꯅꯗꯤ ꯀꯣꯝꯕ ꯄꯩꯁꯥꯕꯨꯗꯤ ꯌꯥꯝꯕ
ꯑ ꯏꯁꯤꯡ ꯂꯧꯐꯝ ꯃꯌꯥꯝ ꯂꯩꯕꯅꯦ ꯑꯦꯝꯌꯨ ꯃꯃꯥꯡ ꯑꯦꯝꯌꯨ ꯃꯃꯥꯡꯗ
ꯒꯥꯔꯤ ꯗꯨꯇꯪ ꯂꯩꯔꯗꯤ ꯀꯣꯝꯗꯧꯅꯦ ꯒꯥꯔꯤ ꯂꯩꯇꯕꯅꯤꯅ ꯄꯩꯁꯥ ꯑꯗꯨꯝ ꯇꯤꯡꯉꯤ
ꯑꯃ ꯀꯣꯛ ꯂꯩꯊꯣꯛꯎ ꯀꯩꯅꯣ ꯂꯩꯍꯜꯂꯨ ꯀꯩꯅꯣ ꯍꯌꯦꯡ ꯆꯠꯊꯣꯛ ꯆꯠꯁꯤꯟ ꯇꯧꯗ꯭ꯔꯦ ꯆꯠꯊꯣꯛ ꯆꯠꯁꯤꯟꯁꯨ ꯇꯧꯗꯣꯔꯦ ꯑꯃ ꯀꯣꯛ ꯂꯩꯍꯜꯂ‌ꯣ ꯀꯩꯅꯣ ꯃꯆꯥ ꯑꯃ
ꯃꯆꯥ ꯍꯥꯏꯔꯣ ꯑꯃ ꯂꯤꯇꯔ ꯑꯄꯤꯛꯄꯗꯣ
ꯍꯣꯏ ꯍꯣꯏ ꯅꯠꯇꯦ ꯑꯩꯅ ꯍꯥꯏꯕꯗꯤ ꯒꯥꯔꯤ ꯑꯃ ꯂꯩꯍꯜꯂꯣ ꯍꯥꯏꯕ
ꯑꯣ ꯑꯁ ꯒꯥꯔꯤ ꯊꯧꯕꯒ ꯍꯩꯇ꯭ꯔꯤꯌ‌ꯦ ꯀꯩꯅꯣ
ꯆꯠꯊꯣꯛ ꯆꯠꯁꯤꯟꯁꯨ ꯇꯧꯗꯣꯔꯦ ꯅꯪ ꯆꯍꯤ ꯆꯍꯤ ꯑꯅꯤꯃꯨꯛꯇꯤ ꯚꯔꯥꯁꯨ
ꯍꯣꯏ ꯑꯗꯨꯕꯨꯗꯤ ꯆꯨꯝꯕ ꯁꯥꯏꯀꯜ ꯁꯥꯏꯀꯜ ꯈꯛꯇꯪ ꯊꯧꯋꯦ ꯒꯥꯔꯤ ꯊꯧꯕ ꯍꯩꯇ꯭ꯔꯤꯌꯦ
ꯁꯥꯏꯀꯜ ꯊꯧ ꯍꯩꯔꯗꯤ ꯒꯥꯔꯤ ꯊꯧ ꯍꯩꯔꯕꯅꯤ ꯆꯞ ꯃꯥꯟꯅꯩꯌ‌ꯦ
ꯑꯁ ꯅꯣꯏꯅꯗꯤ ꯍꯥꯏꯕ ꯂꯥꯝ ꯐꯪꯗꯕ ꯑꯩꯈꯣꯏꯗꯗꯤ ꯋꯥꯏꯅꯦꯍ‌ꯦ
ꯀꯌꯥꯃꯨꯛ ꯀꯌꯥꯝ ꯌꯥꯝ ꯄꯤꯛꯂꯨꯔꯒ‌ꯦ ꯍꯥꯏꯁꯤ
ꯑꯁ ꯄꯤꯛꯈ꯭ꯔꯖꯥꯠꯅꯤ ꯑꯩ ꯒꯥꯔꯤ ꯊꯧꯕꯗꯣ ꯑꯃ ꯂꯥꯝꯕ ꯐꯪꯗꯕꯅꯤꯅ ꯇꯝꯕꯗ‌ꯣ ꯀꯤꯖꯩ ꯍꯥꯏꯕ
ꯑꯩ ꯍꯥꯏꯔꯛꯒꯅꯤ ꯏꯁꯇꯦꯟ ꯊꯥ ꯊꯥꯔꯒ ꯀꯨꯝꯃ ꯂ‌ꯣꯏꯔ‌ꯦ
ꯈꯪꯗꯦ ꯒꯥꯔꯤꯗꯤ ꯇꯝꯗ꯭ꯔꯤ ꯈꯔ ꯀꯤꯕꯅꯦꯅ ꯍꯧꯖꯤꯛꯀꯥꯟꯒꯤ ꯑꯃ ꯏꯂꯦꯛꯇ꯭ꯔꯤꯛꯀꯤ ꯑꯃ ꯊꯣꯛꯄꯗꯣ
ꯑꯥ
ꯑꯗꯨꯗꯨꯗꯤ ꯂꯥꯝ ꯐꯪꯉꯦꯕꯀꯣ ꯊꯥꯏꯅꯒꯤꯗꯨꯗꯤ ꯑ ꯐꯪꯗꯦ ꯍꯥꯏꯕ ꯈꯪꯗ‌ꯦ ꯌꯦꯡꯉꯅꯤ ꯁꯥꯏꯀꯜꯗꯨꯁꯨ ꯉꯔꯥꯡ ꯄꯝꯆꯔ ꯑꯣꯏꯊꯣꯛꯈ꯭ꯔꯦ ꯁꯦꯝꯗ꯭ꯔꯦ ꯑꯗꯨꯁꯨ
ꯅꯪ ꯁꯥꯏꯀꯜ ꯆꯠꯂꯗꯤ ꯋꯥꯗꯤ ꯋꯥꯅꯤ
ꯁꯥꯏꯀꯜꯗ ꯉꯥꯇꯅꯦ ꯑꯩ ꯃꯥꯁ
ꯑꯗꯨꯅ ꯑꯃꯨꯛ ꯈꯔ ꯅꯛꯑꯦꯗꯅ
ꯍꯣꯏ ꯑꯗꯨꯕꯨꯗꯤ
ꯍꯧ ꯍꯥꯟꯅ ꯔ‌ꯦꯟꯇ ꯂꯩꯔꯩꯔ‌ꯣ
ꯍꯥꯟꯅꯔꯣ ꯃꯥꯁꯇꯔꯁꯦ ꯃꯇꯦꯛ ꯑꯃ ꯂꯩꯔꯝꯃꯦ
ꯎꯝ
ꯃꯇꯦꯛ ꯑꯃ ꯂꯩꯔꯝꯃꯦ ꯑꯗꯨꯒ ꯑꯃꯨꯛ ꯑꯅꯤꯁꯨꯕ ꯆꯍꯤꯗꯗꯤ ꯁꯤ ꯑꯩ ꯃꯅꯨꯡꯗ ꯑꯃꯨꯛ ꯂꯩ
ꯎꯝ
ꯇꯣꯜ ꯗ‌ꯣ ꯌꯥꯝ ꯀꯟ ꯂꯥꯞꯄꯗꯤ ꯑꯣꯏꯗ‌ꯦꯗ
ꯎꯝ ꯑꯗꯨ ꯍꯧꯖꯤꯛ ꯇꯣꯜꯂ ꯍꯥꯏꯁꯦ
ꯎꯝ
ꯑꯣ ꯂꯝ ꯃꯌꯥꯝꯕꯨꯗꯤ ꯃꯌꯥꯝꯕꯨꯗꯤ ꯂꯥꯞꯇꯦ ꯑꯗꯨꯑꯣꯏꯁꯨ ꯋꯥꯔꯛꯄ ꯍꯥꯏꯕ ꯑꯃ ꯂꯩꯅꯤꯅ ꯅꯨꯡꯖꯨ ꯅꯣꯡꯒ ꯆꯨꯔꯛ ꯑꯥ ꯒꯥ ꯐꯔꯛ ꯆꯠ ꯊꯣꯛ ꯆꯥꯁꯤꯟ ꯐꯔꯛ ꯇꯥꯕ ꯑꯗꯨꯒꯤꯅꯤꯗ
ꯐꯔꯗꯤ ꯑꯗꯨꯝ ꯂꯩꯔꯛꯑ ꯗ ꯑꯗꯩꯗꯤ ꯇꯨꯏꯁꯟ ꯇꯨꯏꯁꯟ ꯑꯉꯥꯡ ꯇꯨꯏꯁꯟ ꯆꯠꯀꯦ ꯍꯥꯏꯔꯁꯨ ꯒꯥꯔꯤ ꯂꯩꯇꯕꯁꯦ
ꯎ ꯑꯗꯨꯅ ꯑꯃ ꯇꯣꯀ ꯂꯥꯏ ꯍꯥꯏꯁꯦ
ꯌꯦꯡ ꯇꯥꯔꯦꯗꯅ ꯍꯣꯏ ꯍꯣꯏ ꯑꯗꯨꯗꯤ ꯍꯣꯔꯦꯟ ꯉꯥꯏꯍꯥꯛ ꯂꯩꯔꯃꯨꯛ ꯇꯧꯔꯛꯑꯒꯦ
ꯍ ꯍꯣꯏ ꯍ ꯎꯝ ꯊꯃꯦ ꯊꯃꯦ
ꯍ ꯍꯣꯏ